ꯑ ꯇꯥꯕ꯭ꯔꯥ
ꯍꯂꯣ
ꯑꯣ ꯇꯥꯏꯌꯦ ꯇꯥꯏꯌꯦ
ꯇꯥꯏ ꯀꯣ
ꯇꯥꯔꯦ
ꯍ
ꯆꯥꯛ ꯇꯣ ꯑꯕꯣ
ꯀꯕ ꯆꯥꯕ ꯂꯣꯏꯔꯦ ꯑꯣꯏꯗꯤ
ꯍꯣꯏꯁꯨꯨ ꯁꯔꯦ
ꯅꯈꯣꯟ ꯅꯈꯣꯟ ꯀ ꯀ ꯇꯌꯦ
ꯍꯥꯥ
ꯃꯈꯣꯟ ꯃꯤ ꯑꯇꯣꯞꯄ ꯃꯈꯣꯟꯜ ꯃꯥꯜꯂꯤꯦ ꯁꯤꯁꯦ
ꯐꯣꯟ ꯑꯇꯣꯞꯄꯒ ꯑꯇꯣꯞꯄꯗ ꯑꯣꯏꯔꯝ ꯑꯦ ꯀꯣꯜ ꯇꯧꯔꯛꯄꯒꯤ ꯃꯥꯜꯅꯦꯦ
ꯎꯁꯦ ꯑꯩ
ꯈꯣꯟꯒꯤ ꯃꯈꯣꯟ ꯌꯥꯝ ꯀꯥꯂ
ꯑ ꯑ ꯂ ꯍꯥꯏ ꯀꯦ ꯀ
ꯐꯨꯡꯕꯨꯀꯣꯜ ꯇꯧꯋꯦ ꯍꯧꯖꯤꯛ ꯑꯁ ꯃꯥꯒꯤ ꯃꯤꯇꯥꯏ ꯂꯣꯟ ꯃꯦꯠꯇꯑ ꯀꯆꯥ ꯃꯥꯟ ꯑꯦꯗ
ꯍꯣꯏꯅꯤ ꯃꯥꯔꯤ
ꯑꯁ ꯀꯑ
ꯏꯁ ꯑꯗꯨ ꯀꯥꯏꯗꯦ ꯍꯥꯏꯗꯤ ꯂꯥꯟ ꯂꯥꯟꯗꯒ ꯉꯥꯡꯉꯒꯁꯨ ꯃꯥꯗꯤ ꯅ ꯁꯨ ꯅꯣꯛꯎꯔꯣꯏ ꯃꯥꯗꯤ ꯑꯩꯅ ꯂꯥꯟꯅꯨ ꯍꯥꯏꯔꯁꯨ ꯃꯥꯏ ꯃꯥꯅ ꯍꯟꯕꯤꯈ꯭ꯔꯅꯤ ꯑꯦꯛꯁꯄ꯭ꯂꯦꯟ ꯇꯧꯕꯤꯈ꯭ꯔꯅꯤ ꯑꯩꯉꯣꯟꯗ
ꯑꯩ ꯍꯧꯖꯤꯛ ꯑꯩꯒꯤ ꯕ꯭ꯂꯦꯛ ꯕ꯭ꯂꯦꯛ ꯂꯩꯕꯗꯣ ꯑꯩꯒꯤ ꯑꯄꯥꯔ ꯂꯤꯞꯖ
ꯎꯝ
ꯑꯗꯨꯒꯤ ꯃꯇꯥꯡꯗ ꯑꯩꯅ ꯍꯪꯕ ꯑꯗꯨꯒꯤ ꯐꯦꯁꯤꯌꯦꯜ ꯍ ꯑꯣꯏꯅ ꯍꯥꯟꯅ ꯇꯥꯛꯑꯣ ꯍꯥꯏꯌꯦꯦ
ꯑ
ꯃꯥꯅꯁꯨ ꯇꯥꯎ ꯇꯧꯔꯝꯒꯦ ꯑꯗ ꯃꯥꯅ ꯇꯧꯔꯗꯤ ꯈꯔ ꯍꯣꯡꯅ ꯄꯤꯒꯦ ꯍꯥꯏꯌꯦꯦ
ꯑꯣ ꯂꯑꯣꯅ ꯀꯌꯥ ꯆꯥꯅꯅꯤ ꯍꯥꯏꯕ꯭ꯔꯣ
ꯑꯗꯨꯝ ꯅꯣꯔꯃꯦꯜ ꯐꯦꯁꯤꯌꯦꯜ ꯑꯣꯏꯔꯗꯤꯀꯣ
ꯑ
ꯎꯝ ꯗꯨꯀꯥꯟ ꯑꯇꯣꯞꯄꯗꯤ ꯗꯨꯀꯥꯟꯗꯗꯤ ꯑꯗꯨꯝ ꯋꯥꯟ ꯀꯦ ꯂꯥꯎꯋꯦ ꯍꯥꯏꯌꯦ ꯑꯗꯣ ꯃꯥꯅ ꯇꯧꯔꯗꯤ ꯑꯗꯨꯝ ꯈꯔ ꯍꯣꯡꯉꯛꯄꯤꯒꯅꯤ ꯍꯥꯏꯌꯦ ꯑꯗꯨꯒ ꯃꯥꯒꯤ ꯃꯤꯡꯗꯒꯤꯀꯣ ꯃꯣꯏꯒꯤ ꯗꯨ ꯗꯨꯀꯥꯟꯗ ꯆꯥꯡꯅꯗꯤ ꯃꯥ ꯃꯥꯒꯤ ꯃꯃꯥꯟꯅꯄꯤꯅꯦ ꯍꯥꯏꯔꯗꯤ ꯑꯈꯔꯥ ꯇꯥꯕꯤꯅꯤ ꯍꯥꯏ
ꯇꯥꯔꯣꯅ
ꯄꯩꯁꯥ ꯂꯩꯗꯕ
ꯇꯇꯌꯥꯗꯤ ꯀ ꯌꯥꯗ ꯇꯔꯅꯤ ꯑꯗꯨꯗꯤ ꯁꯤꯁꯤꯡ ꯃꯥ ꯍꯍꯤꯗꯨꯔ
ꯍꯥꯥ
ꯂꯤꯁꯤꯡ ꯑꯃ ꯍꯦꯟꯅ ꯆꯪꯒꯗ꯭ꯔꯥ
ꯈꯪꯗꯦ ꯅꯣꯔꯃꯦꯜ ꯐꯦꯁꯤꯌꯦꯜ ꯑꯣꯏꯅ ꯇꯧꯔꯗꯤꯀꯣ ꯋꯥꯟ ꯀꯦ ꯁꯨꯔꯔꯣꯏ ꯃꯉꯣꯟꯗ ꯇꯧꯔꯗꯤ ꯅꯠꯇ꯭ꯔꯒ ꯍꯥꯏꯄꯔ ꯄꯤꯛꯅꯤ ꯇꯦꯁꯟꯒꯨꯝꯕ ꯂꯦꯖꯔꯒꯨꯝꯕ ꯇꯧꯔꯗꯤ ꯇꯨ ꯒꯦꯒꯨꯝꯕ ꯂꯩꯔꯗꯤ ꯌꯥꯅꯤ ꯍꯥꯏꯌꯦ ꯇ ꯀꯦ ꯑ ꯍ ꯄꯔ ꯄꯤ ꯃꯦꯟꯇꯁꯥꯡꯒꯤꯗꯣ ꯊ꯭ꯔꯤ ꯀꯦꯗꯒꯤ ꯍꯥꯎꯋꯦ ꯍꯥꯎꯋꯦ ꯍꯥꯏꯕ ꯃꯥꯜꯂꯦ
ꯑꯥ
ꯂꯩꯖꯥꯔꯒꯨꯝꯕꯗꯣ ꯇꯨ ꯀꯦ ꯑꯗꯨꯝ ꯁꯦꯝꯕ ꯌꯥꯅꯤ ꯍꯥꯏꯌꯦ
ꯃꯥꯗꯤ ꯌꯥꯝ ꯍꯥꯏꯈ꯭ꯔꯕꯅꯦ ꯅꯨꯃꯤꯠꯇ ꯑꯩ ꯂꯣꯟꯁꯨ ꯃꯥꯒꯤ ꯁꯦꯂꯔꯤꯗꯣ ꯁꯦꯂꯔꯤꯗꯤ ꯌꯥꯝꯗ꯭ꯔꯦ ꯎꯝꯝ ꯑꯗꯨ ꯑꯣꯏꯔꯁꯨ ꯑꯦꯛꯁꯄꯤꯔꯤꯌꯦꯟꯁꯁꯤ ꯂꯥꯏꯐ ꯑꯣꯏꯅ ꯅ ꯁꯒꯦ ꯅꯤꯐꯤꯠꯁꯤ ꯌꯥꯝ ꯂꯥꯏꯐꯔꯦ
ꯃꯥꯒꯤ ꯀꯤꯠꯁꯀꯨꯝꯕ ꯂꯩꯔꯗꯤꯀꯣ ꯃꯥꯗ ꯃꯁꯥꯒꯤ ꯑꯗꯨꯝ ꯇꯥꯎꯕ ꯌꯥꯏꯌꯦꯅ ꯌꯨꯝꯗ ꯑꯣꯏꯔꯁꯨ
ꯗꯨꯀꯥꯟꯁꯨ ꯊꯣꯛꯄ ꯌꯥꯔꯅꯤ ꯀꯣꯟꯁꯨ ꯄꯌꯥꯔꯤ ꯌꯗꯂ
ꯊꯣꯛꯇ꯭ꯔꯤ ꯐꯥꯎꯕ ꯑꯗꯨꯝ ꯐꯦꯁꯇꯤ ꯐꯤꯖꯥꯟꯒꯨꯝꯕꯗꯀꯣ ꯃꯥꯅ ꯑꯣꯐꯥꯔ ꯄꯤꯔꯒ ꯇꯧꯔꯗꯤ ꯌꯥꯝ ꯂꯥꯛꯀꯅꯤ
ꯎꯗꯤ ꯑꯣꯏ ꯑꯩꯈꯣꯏꯒꯤ ꯌꯨꯝ ꯄꯥꯟꯕꯥꯟ ꯀꯥꯟꯗ
ꯑꯗꯨ ꯑꯗꯨꯒꯤ ꯑꯗꯨ ꯈꯛꯇ ꯇꯧꯒꯦ ꯈꯟꯕ꯭ꯔꯣ ꯅꯪꯗꯤꯌꯦ
ꯅꯠꯇꯦ ꯑꯗꯨ ꯃꯇꯝꯗ ꯇꯧꯔꯗꯤ ꯂꯄꯥ ꯑꯗꯨ ꯃꯇ ꯑꯗꯨ ꯃꯇꯅ ꯈꯛꯇ ꯇꯥꯔꯗꯤ ꯅꯨꯄꯥ ꯑꯉ
ꯑꯩꯈꯣꯏ ꯇꯧ ꯇꯧꯃꯤꯟꯅꯁꯦ ꯍꯥꯏꯗꯤ ꯎꯝ ꯅꯪ ꯅꯪꯁꯨ ꯕ꯭ꯂꯦꯛ ꯍꯦꯠꯀꯨꯝꯕ ꯂꯩꯅ ꯋꯥꯏꯠ ꯍꯦꯠ ꯑꯗꯨ꯭ꯂꯗꯥ ꯂꯩꯅ
ꯎꯝ ꯑꯩꯒꯤ ꯌꯥꯝꯗꯤ ꯌꯥꯝꯗ
ꯑꯣ ꯑꯗꯨꯒꯨꯝꯕꯗꯣ ꯂꯥꯎꯊꯣꯛꯅꯤꯡꯉꯥꯏꯁꯨ ꯃꯦꯆꯤꯟ ꯄꯨꯔꯛꯀꯅꯤ ꯍꯥꯏꯌꯦ ꯃꯣꯏꯒꯤ
ꯑ ꯑ ꯌꯨꯝꯗ ꯇꯥꯎ ꯎꯝ
ꯌꯨꯝꯗꯗꯤ ꯃꯥꯒꯤꯗꯤ ꯃꯦꯆꯤꯟ ꯂꯩꯇꯦꯅ ꯑꯗꯨ
ꯎ ꯃꯥ ꯃꯥ ꯃꯤꯁꯦꯟ ꯂꯥꯏꯔꯗꯤ ꯐꯥꯗꯣꯏꯅꯤꯀꯣ ꯃꯥ ꯗꯨꯀꯥꯟꯗ ꯅꯠꯇꯕ ꯎꯝ ꯌꯨꯝꯗ ꯂꯥꯏꯔꯒ ꯑꯗꯨꯝ ꯇꯕ ꯌꯥꯔꯅꯤ ꯐꯔꯦꯃ ꯖꯣꯏꯟ ꯇꯧꯕꯁꯦ ꯑꯗꯨꯗ
ꯎꯝ ꯑꯗꯨꯝ ꯑꯩꯈꯣꯏ ꯃꯥꯅ ꯍꯥꯏꯕꯗꯣ ꯑꯗꯨꯅꯦ ꯃꯥꯅ ꯍꯥꯏꯕꯗꯣ ꯑꯗꯨꯝ ꯑꯩꯈꯣꯏ ꯐꯦꯁꯋꯥꯁ ꯅꯨꯡꯇꯤꯒꯤ ꯑꯗꯨꯝ ꯄꯥꯏꯌꯦꯅ ꯃꯣꯔꯅꯤꯡ ꯏꯚꯅꯤꯡ ꯑꯗꯨ ꯄꯥꯏꯕꯗꯣ ꯑꯩꯈꯣꯏꯅ ꯁꯟꯁꯀ꯭ꯔꯤꯟ ꯍꯥꯞꯄꯗꯣ ꯑꯗꯨꯒ ꯎꯝ ꯀꯔꯤ ꯀꯔꯤꯔꯥ ꯑꯩꯈꯣꯏꯅ ꯍꯥꯞꯄꯗꯤ ꯊꯣꯛꯇꯦ ꯍꯥꯏꯕ ꯑꯣꯖꯥꯅ ꯐꯦꯁ ꯋꯥꯁꯅꯗꯤꯀꯣ ꯑꯗꯨꯒꯤꯗꯃ ꯐꯦꯁꯤꯌꯦꯜꯒꯨꯝꯕ ꯊꯣꯛꯄꯅꯦ ꯍꯥꯏꯌꯦ
ꯑꯣ ꯑꯗꯨ ꯃꯥ ꯏꯁꯀꯤꯟ ꯀꯦꯌꯔꯗꯣ ꯎ ꯇꯥꯡꯕ ꯇꯥꯡꯕ ꯈꯛꯇꯁꯨ ꯄ ꯑ ꯄꯥꯏꯕꯅꯦ ꯃꯥꯗꯨ ꯑꯇꯥꯡꯕ ꯑꯇꯥꯡꯕ ꯑꯅꯤ ꯑꯣꯔꯤꯐ ꯐꯥꯏꯝꯒꯤ ꯃꯃꯥꯟ ꯋꯥꯡꯕꯗꯣ ꯃꯥꯗꯤ ꯑ ꯂꯤꯞ ꯏꯁꯇꯤꯦꯛꯁꯨ ꯂꯤꯁꯤꯡ ꯑꯃꯒꯤ ꯄꯥꯏꯕꯅꯦ ꯃꯥꯗꯣ ꯄꯩꯁꯥ ꯇꯥꯟꯕꯅꯤꯅꯀꯣ ꯃꯣꯏꯗꯤ ꯄꯩꯁꯥ ꯂꯥꯏꯔꯗꯤ ꯄꯣꯠ ꯑꯇꯥꯡꯕꯗ ꯑꯣ ꯑꯣ ꯀꯁꯇꯃꯔꯒꯤ ꯆꯦꯛ ꯇꯥꯎꯅꯤ ꯍꯥꯏꯅꯤ ꯀ ꯁꯃꯏ ꯀꯅꯤ ꯃꯥꯁꯤ ꯇꯨ ꯊꯥꯎꯖꯟ ꯇ꯭ꯋꯦꯟꯇꯤ ꯐꯣꯔꯗꯗꯤ ꯃꯥ ꯁꯨꯃꯥꯏꯅ ꯇꯧꯔ ꯂ ꯁꯣꯠꯁꯨꯏ ꯃꯣꯏꯅꯅꯤ ꯃꯤꯗ ꯍ ꯍ ꯑꯦ
ꯍꯥ ꯍꯥ
ꯑꯩꯗꯤ ꯂ ꯀꯔꯕ ꯈꯥꯟꯃꯤꯅꯤ ꯅ ꯑꯩ ꯦꯒꯗꯂꯤ ꯑꯩꯒꯤꯗꯔꯗꯤ ꯚꯦꯛ ꯆꯥꯠꯂꯤ ꯑꯩꯒꯤ ꯌꯥꯔ꯭ꯔꯗꯤ ꯂꯣꯏꯔꯦ
ꯑꯗꯨꯝ ꯑꯩꯗꯤ ꯆꯠꯄꯅꯦ ꯌꯥꯏꯌꯦ ꯑꯗꯨꯝ
ꯎꯝ ꯐ ꯐꯥꯏ ꯑ ꯂ ꯇꯑꯣꯣ
ꯑꯃꯨꯛ ꯐꯣꯟ ꯁꯥꯒꯠꯂꯦ
ꯑꯩꯗꯤ ꯐꯦꯁꯤꯌꯦꯜ ꯇꯧꯅꯤꯡꯗꯦ ꯑꯩꯒꯤ ꯌꯥꯏꯁꯦ ꯑꯩꯒꯤ ꯌꯥ ꯁꯦꯡꯅꯤꯡꯉꯤ ꯕ꯭ꯔꯦꯁ ꯊꯝꯅꯤꯡꯉꯦꯕ ꯑꯩꯁ ꯊꯝꯅꯤꯡꯕꯅ ꯂꯣꯏꯔꯦ
ꯑꯩꯁꯨꯅꯦ
ꯑꯩꯒꯤ ꯅꯔꯥꯎꯗꯨ ꯌꯦꯂꯣꯒꯤ ꯏ ꯊ꯭ꯔ ꯎꯝ ꯅꯛꯄꯗꯣ ꯑꯩ ꯃꯤ ꯃꯥꯡꯉ ꯝꯕ ꯐꯔꯤ ꯇꯥꯎꯗꯕ
ꯑꯩꯈꯣꯏꯒꯤ ꯅꯦꯠꯋꯔꯛꯁꯦ ꯅꯨꯡꯉꯥꯏꯔꯦ
ꯑꯇꯄꯣ
ꯇꯥꯕꯨꯗꯤ ꯇꯥꯏꯗꯣ ꯃꯤꯌꯦ ꯇꯥꯕ
ꯃꯤ ꯃꯃꯥꯡꯗꯀꯣ ꯃꯤ ꯃꯃꯥꯡꯗ ꯅꯤꯡꯉꯥꯏ ꯏꯀꯥꯏꯌꯦ ꯑꯩꯗꯤ ꯑꯩꯒꯤ ꯌꯥꯏꯁꯦ ꯐꯠꯇꯕꯅꯤꯅ ꯁꯦꯝꯕꯤꯔꯗꯤꯀꯣ ꯃꯤ ꯃꯥꯡꯗ ꯍꯥ ꯈꯥ ꯑ ꯂꯥꯏꯔꯗꯅꯤ
ꯍꯥꯏꯁꯤꯅꯦ ꯑꯩꯒꯤ ꯑꯩꯒꯤ ꯑꯩꯒꯤ ꯌꯥꯏꯁꯦ ꯃꯊꯥꯛꯀꯤꯁꯦ ꯀꯔꯤꯔꯥ ꯍꯨꯏꯃꯥꯟꯈ꯭ꯔꯦ ꯋꯥ
ꯍ ꯃꯥꯟꯅꯦꯗ ꯅꯪꯒꯤꯗꯤ ꯌꯥꯌꯦ ꯑꯗꯨꯝ
ꯍꯨꯏꯃꯥꯟꯈꯗꯒꯤ ꯃꯊꯛ ꯃꯊꯥꯀꯤ ꯀ ꯆꯠꯄꯥꯦꯁꯦ ꯇꯧꯅꯤꯡꯕ ꯑꯗꯨꯒ ꯌꯥꯏ ꯁꯦꯡꯗꯣꯛꯄꯗꯣ ꯍꯦꯛꯦꯡ ꯍꯦꯛ ꯁꯦꯡꯗꯣꯛꯈ꯭ꯔꯗꯤꯀꯣ ꯑꯩꯈꯣꯏ
ꯒꯤꯗꫭ
ꯅꯤ ꯅꯤꯡꯊꯧꯑꯏꯗꯣ ꯍꯥꯏ ꯍꯥꯏ ꯆꯥꯕ ꯀꯥꯟꯗꯀꯣ ꯅꯨꯡꯉꯥꯏꯇꯦ ꯍꯥꯏꯌꯦ ꯎꯝ
ꯎ ꯀꯦꯝꯃꯦ ꯍꯥꯏꯕ꯭ꯔꯥ
ꯍꯦꯛ ꯍꯦꯛ ꯁꯦꯡꯗꯣꯛꯑꯒꯗꯤ ꯑꯗꯨꯝ ꯁꯦꯡꯗꯣꯛꯀꯅꯤ ꯍꯥꯏꯌꯦ
ꯌꯥꯝ ꯌꯥꯝ ꯃꯣꯠꯇꯦꯗ ꯑꯗꯣ ꯃꯅꯨꯡꯒꯀꯣ ꯌꯦꯂꯣ ꯂꯥꯏꯕ ꯁꯇꯤ ꯇꯧꯔꯒꯗꯑꯒ ꯊꯣꯛꯄ ꯉꯝꯗꯦ ꯑꯗꯨꯗ
ꯕ꯭ꯔꯁ ꯕ꯭ꯔꯁꯇꯣ ꯑꯩꯁꯨ ꯊꯝꯅꯤꯡꯉꯤ ꯑꯗꯨꯒ ꯑꯩꯈꯣꯏꯒꯤ ꯌꯥꯏ ꯃꯅꯨꯡꯗ ꯕ꯭ꯂꯦꯛ ꯕ꯭ꯂꯦꯛ ꯂꯥꯏꯕꯗꯣ ꯑꯃꯨꯕ ꯂꯥꯏꯕꯗ ꯑꯗꯣ ꯑꯗꯣ ꯂꯥꯎꯊꯣꯛꯅꯤꯡꯉꯦ ꯈꯔ
ꯎꯝ ꯕ꯭ꯂꯦꯛ ꯂꯥꯏꯇꯦ ꯑꯩꯒꯤꯗꯤ ꯌꯦꯂꯣꯅꯦ
ꯑꯩꯈꫭꯏꯒꯤ ꯋꯥꯔꯤ ꯁꯤꯗꯤ
ꯅꯣꯛꯑꯣꯏ ꯅꯣꯎꯍ‌ꯦ ꯇꯥꯔꯅꯤ ꯁꯣꯏꯗꯅ ꯑ
ꯀꯥꯏꯗꯦꯍ‌ꯦ
ꯑ
ꯌꯦꯂꯣ ꯍꯥꯏꯕꯅꯦ ꯕ꯭ꯂꯦꯛꯗꯤ ꯌꯥꯎꯔꯦ
ꯅ ꯄꯪ ꯍ
ꯍꯣꯏ ꯍꯣꯏ ꯌꯥꯔꯦꯀꯣ ꯑꯩ ꯑꯩꯒꯤ ꯅꯝꯕꯔꯗ ꯀꯣꯜ ꯇꯧꯔꯛ ꯑꯣ ꯑꯃꯨꯛꯀ ꯇ꯭ꯔꯥꯏ ꯇꯧꯔꯛꯑꯣ ꯑꯩꯒꯤ ꯅꯝꯕꯔꯗꯀꯣ ꯎꯝ
ꯄꯔ ꯄꯔ
ꯝ ꯆꯣꯡꯉꯉ ꯄꯁꯃꯁꯨꯂꯗꯦ
ꯎꯝ